ꯍꯂꯣ
ꯇꯥꯕꯔꯣ
ꯎꯝ ꯇꯥꯔꯦ
ꯎꯝ ꯑꯗꯨꯗꯨꯅ ꯍꯥꯏꯗꯤ ꯃꯥꯏ ꯇꯥꯕ ꯌꯥꯝ ꯊꯨꯏꯌꯦ ꯇꯥꯃꯣ ꯇꯥꯔꯨꯔꯕ꯭ꯔꯣ
ꯎꯝ ꯇꯥꯔꯦ ꯕ꯭ꯔꯁꯇꯤ ꯇꯧꯗ꯭ꯔꯕꯗꯨꯅꯅꯦ ꯊꯨꯔꯤꯗꯣ ꯌꯥꯁꯦ ꯅꯥꯏꯌꯦ ꯕ꯭ꯔꯁꯇꯧ ꯉꯝꯃꯣꯏ ꯈꯪꯉꯕ ꯑꯩꯅ ꯑꯗꯨꯒꯤ ꯇꯧꯗ꯭ꯔꯦ
ꯇꯨꯝꯅꯤꯡꯕꯗꯤ ꯍꯟꯈ꯭ꯔꯕ꯭ꯔꯥ
ꯑ ꯈꯔ ꯐꯔꯦ ꯐꯦꯟ ꯊꯥꯕꯅꯤꯁ ꯑꯣꯝꯆꯥꯛꯅꯩ
ꯁꯥꯕꯗꯤ ꯁꯥꯗꯦ ꯑꯩꯈꯣꯏꯅ ꯑꯃꯨꯛ ꯀꯥꯡ ꯆꯤꯛꯄ
ꯀꯥꯡꯈꯟ ꯊꯥꯗꯕ꯭ꯔꯣ
ꯎꯝ ꯍꯥꯏꯗꯤ ꯀꯥꯡ ꯐꯃꯨꯡꯗ ꯂꯩꯔꯗꯤ ꯑꯩꯁꯨ ꯇꯨꯝꯅꯤꯡꯉꯅꯤꯅ ꯀꯝꯄ꯭ꯌꯨꯇꯔ ꯃꯃꯥꯡꯗ ꯂꯩꯕ ꯇꯝꯃꯣ
ꯑꯣ ꯈꯣꯏ ꯆꯤꯛꯇꯦ ꯐꯦꯟ ꯊꯥꯗ꯭ꯔꯁꯨ ꯆꯤꯛꯇꯦ
ꯎꯝ ꯍꯧꯖꯤꯛꯀꯤ ꯍꯥꯏꯔꯝꯃꯤꯗꯣ ꯐꯦꯟ ꯊꯥꯔꯁꯨ ꯑꯣꯝꯆꯥꯛꯅꯩ ꯍꯥꯏꯔꯣ
ꯑꯣꯝꯆꯥꯛꯅꯩꯌꯦ ꯍꯥꯏꯅꯀꯣ ꯐꯦꯟ ꯊꯥꯕꯅꯦꯕ ꯑꯩꯗꯣ ꯁꯥꯕꯗꯣ
ꯎꯪ ꯇꯝꯃꯣ ꯃꯣꯏ ꯕꯣꯜꯒꯤꯗꯨꯗꯤ ꯀꯕꯛ ꯇꯥꯕ꯭ꯔꯥ
ꯃꯣꯏ ꯍꯧꯖꯤꯛ ꯇꯨꯃꯤꯟ ꯂꯩꯅꯔꯤꯌꯦ ꯒꯣꯜ ꯆꯟꯅꯗ꯭ꯔꯕ ꯀꯩꯅꯣ
ꯎꯇꯃ
ꯑꯗꯣ ꯉꯁꯥꯏꯒꯤ ꯑꯃ ꯑꯦꯀꯥꯎꯟ ꯍꯥꯡꯕꯩ ꯈꯣꯠꯄꯩ ꯍꯥꯏꯗꯣ ꯑꯦꯀꯥꯎꯟ ꯑꯅꯧꯕ ꯑꯃ ꯍꯥꯡꯉꯨꯖꯦ ꯍꯌꯦꯡꯂ ꯀꯩꯅꯣ
ꯍꯥꯏꯗꯤ ꯀꯔꯝꯕꯅꯣ ꯕꯦꯡꯒꯤꯔꯣ
ꯍꯣꯏ ꯍꯣꯏ
ꯎ ꯇꯥꯝꯃꯣ ꯍꯥꯏꯗꯤ ꯗꯣꯀꯨꯃꯦꯟꯁꯤꯡꯗꯣ ꯑꯗꯨꯗꯣ ꯑꯗꯨꯝ ꯂꯩꯔꯒ ꯑꯗꯨꯝ ꯌꯥꯏꯌꯦ ꯇꯥꯃꯣ
ꯎꯝ ꯍꯌꯦꯡ ꯅꯨꯡꯊꯤꯤꯟ ꯍꯥꯡꯉꯨꯁꯦ
ꯅꯨꯡꯊꯤꯟ ꯍꯥꯏꯁꯦ ꯁꯪꯉꯔꯣꯏ ꯀꯩꯅꯣ ꯑꯌꯨꯛꯀꯤ ꯑꯗꯨ꯭ꯋꯥꯏꯒꯤ ꯆꯥ ꯑꯇꯣꯄꯗ ꯃꯇꯝꯗꯣ ꯑꯣꯏꯗꯧ ꯅꯠꯇꯕ꯭ꯔꯥ
ꯑꯗꯨꯅꯦ ꯍꯥꯏꯁꯦ ꯑꯩꯒꯤꯗꯤ ꯑꯗꯨ ꯅꯨꯡꯊꯤꯟ ꯑꯣꯏꯔꯕꯅꯦ ꯑꯩꯒꯤꯗꯤ ꯁꯪꯕ ꯃꯇꯝꯗ
ꯇꯥꯃꯣ ꯑꯩꯅ ꯅꯨꯡꯊꯤꯜ ꯍꯥꯏꯁꯤꯅ ꯄꯨꯡ ꯑꯃ ꯑꯅꯤ ꯑꯗꯨꯃꯥꯏꯅ ꯇꯥꯃꯣꯒꯤ ꯆꯤꯟꯕ ꯃꯇꯝꯗꯣ ꯑꯗꯨꯗꯣ ꯅꯨꯡꯊꯤꯟ ꯆꯤꯟꯕ ꯑꯩꯒꯤꯅꯦ ꯑꯗꯨꯗ ꯃꯣꯏꯒꯤ ꯑꯃꯗꯤ ꯍꯥꯡꯕ ꯌꯥꯅꯤ ꯇꯥꯃꯣꯒꯤ ꯐꯣꯟꯗ
ꯎꯝ
ꯑꯗꯨꯒ ꯏꯟꯗꯤꯔꯥꯒꯤꯗꯤ ꯑꯗꯨꯝ ꯄꯥꯟ ꯂꯩꯔ
ꯂꯔ
ꯑ ꯏꯟꯗꯤꯔꯥꯒꯤ ꯄꯥꯜꯂꯦꯗꯤ ꯏꯟꯗꯤꯔꯥꯒꯤ ꯑꯅꯤ ꯍꯪ ꯌꯥꯔꯅꯤ
ꯀꯃꯥꯏꯅ ꯑꯅꯤꯗꯤ ꯑꯃ
ꯇꯝꯃꯧꯒꯤ ꯌꯥꯈꯤꯗꯕꯗꯣ ꯑꯗꯨ ꯏꯟꯗꯤꯔꯥꯗ ꯑꯃ ꯍꯥꯡꯉꯦꯗꯅꯍ ꯑꯗꯨꯗꯨꯒ ꯑꯅꯧꯕ ꯕꯦꯡ ꯑꯃꯒ ꯂꯩꯌꯦꯕꯀꯣ ꯑ ꯝꯒꯇꯥꯟ ꯆ ꯑ ꯃꯃꯥꯒꯤꯁꯨ ꯑꯗꯨꯝ ꯑꯅꯤ ꯑꯃꯈꯛ ꯍꯥꯡꯕꯁꯨ ꯌꯥꯕ ꯌꯥꯏ
ꯌꯦꯡꯉꯁꯦ ꯌꯥꯔꯗꯤ ꯍꯥꯡꯉꯔꯣꯏ
ꯎꯝ ꯍꯥꯏꯗꯤ ꯑꯗꯨ ꯅꯤꯠ ꯑꯣꯏꯔꯕ꯭ꯔꯕ
ꯑꯃ ꯅꯤꯠ ꯑꯣꯏꯔꯛꯇꯕ ꯃꯥꯟꯕ ꯑꯗꯨꯏꯗꯩꯅ ꯍꯥꯡꯗꯣꯛꯑ ꯊꯃꯗꯤ ꯐꯩꯗꯅ
ꯏ ꯇꯃ ꯇꯨꯝ ꯉꯁꯥꯏ ꯅꯥꯎꯕꯒꯤ ꯀꯣꯜ ꯇꯧꯔꯤꯗꯨ ꯁꯨꯝ ꯉꯥꯏꯍꯥꯛ ꯉꯥꯏꯍꯥꯛ ꯁꯨꯝ ꯀꯣꯏꯊꯣꯔꯛꯄꯒꯤ ꯑꯗꯨꯃꯥꯏꯅ ꯇꯧꯔꯛꯄ ꯃꯥꯜꯂꯤꯦ
ꯎꯝ ꯍꯣꯏꯗ ꯍꯥꯏꯗ
ꯅꯠꯇꯦ ꯍꯥꯏꯗꯤ ꯀꯣꯏꯊꯣꯔꯛꯄ ꯍꯥꯏꯗꯤ ꯃꯥꯒꯤ ꯃꯥꯁꯨ ꯊꯕꯛ ꯑꯗꯨꯝ ꯂꯩꯔꯦꯗꯅ
ꯑꯥ
ꯑꯗꯨꯗꯨꯒꯤ ꯃꯥꯒꯤ ꯊꯕꯛꯇꯣ ꯈꯔ ꯍꯥꯡꯉꯛꯄ ꯀꯥꯟꯒꯤꯗꯥꯒꯤꯗꯨꯗ ꯃꯣꯏꯒꯤ ꯑꯗꯨꯒꯤꯗꯨꯗ ꯁꯨꯝ ꯀꯣꯏꯊꯣꯔꯛꯄ ꯈꯣꯠꯄ ꯀꯔꯝ ꯀꯔꯝ ꯇꯧꯔꯤ ꯈꯣꯠꯂꯤ ꯁꯨꯝ ꯍꯪꯕꯩ ꯇꯥꯏꯞꯇ ꯇꯧꯔꯛꯄ ꯃꯥꯜꯂꯦꯕꯀꯣ ꯑꯗꯨꯃꯥꯏꯅ ꯉꯥꯏꯍꯥꯛ ꯇꯧꯔꯛꯑꯝꯃꯤ ꯑꯗꯨꯗꯒꯤ ꯃꯣꯏꯗꯨ
ꯍꯥꯏꯗꯤ ꯁꯨꯝ ꯀꯥꯏꯗꯅꯣꯃ ꯆꯠꯂꯨꯁꯤ ꯈꯣꯠꯂꯨꯁꯤ ꯍꯥꯏꯅꯕꯩ ꯈꯣꯠꯄꯩ ꯑꯗꯨꯃꯥꯏꯅ ꯇꯧꯕ ꯑꯗꯨꯒꯤ ꯃꯥꯅ ꯊꯝꯃꯒꯦ ꯈꯣꯠꯂꯒꯦꯅ ꯑꯩꯩꯅꯁꯨ ꯊꯝꯃꯣ ꯊꯝꯃꯣ ꯈꯣꯠꯂꯣ ꯇꯧꯣ ꯑꯗꯨꯃꯥꯏꯅ ꯑꯗꯨꯝ ꯋꯥꯔꯤꯗꯣ ꯂꯣꯏꯁꯤꯟꯅꯕ ꯃꯥꯏ ꯊꯕꯛꯇꯨ ꯏꯀꯥꯟ ꯀꯥꯟꯅꯕ꯭ꯔꯥ ꯈꯪꯗꯦ ꯀꯥꯟꯅꯩꯔ ꯀꯥꯟꯗ꯭ꯔꯦ ꯑꯗꯨꯁꯨꯌꯒꯌꯒ ꯍꯨ ꯁꯨꯝꯕ ꯊꯕꯛ ꯏꯪꯈꯥꯡ ꯀꯌꯥꯒꯤꯁꯤꯃ ꯋꯥ ꯂꯣꯠꯄꯤꯒꯨꯝꯕ ꯇꯧꯕꯩ ꯇꯥꯏꯞ ꯇꯧꯋꯦ ꯃꯥꯅ
ꯀꯩꯒꯤ
ꯈꯪ ꯇꯦ ꯍꯥꯏꯗꯤ ꯃꯥꯁꯤꯖꯨ ꯅꯣꯡꯃꯃ ꯃꯣꯏꯒꯤ ꯑꯈꯣꯏꯒꯤ ꯀꯥꯏꯗꯅꯣ ꯑꯩꯈꯣꯏꯒꯤ ꯑꯦꯟꯇ꯭ꯔꯥꯟꯁ ꯊꯥꯕ ꯆꯠꯄ ꯃꯐꯝꯗꯣ ꯑꯗꯨꯋꯥꯏꯒꯤ ꯁꯝꯊꯤꯡꯗ꯭ꯋꯥꯏ ꯃꯌꯥꯗ ꯃꯣꯏꯒꯤꯁꯨ ꯑꯃ ꯃꯈꯣꯏꯒꯤꯅꯦ ꯏꯌꯥꯔꯒꯤ ꯍꯥꯏꯇꯥꯔꯦꯅꯦ ꯄꯥꯏꯂꯣꯠꯀꯨꯝꯕꯒꯤꯅ ꯀꯩꯅꯣ ꯅꯠꯇ꯭ꯔꯒꯅ ꯁꯨꯝ ꯑꯥꯔꯃꯤꯒꯤꯔ ꯀꯩꯒꯤꯅꯣ ꯑꯗꯨꯃꯥꯏꯅ ꯑꯃ ꯏꯌꯥꯥꯔꯒꯤ ꯊꯕꯛꯀꯤ ꯇꯧꯕ ꯑꯃꯒꯤ ꯑꯗꯨꯃꯥꯏꯅ ꯊꯥꯕ ꯆꯠꯂꯨꯕꯖꯥꯠꯅꯤ ꯀꯩꯅꯣ ꯀꯩꯅꯣꯅ ꯍꯥꯏꯔꯦ ꯑꯗꯨꯐꯥꯎ ꯁꯨꯡꯉꯥꯏ ꯍꯥꯏꯗꯦ ꯑꯗꯨ ꯀꯣꯟꯅ ꯃꯥꯒꯤ ꯔꯤꯖꯜꯠ ꯍꯥꯏꯗꯣꯔꯑꯕ ꯈꯣꯠꯂꯕ꯭ꯔꯥ ꯀꯩꯅꯣ ꯌꯦꯡꯒꯦ ꯈꯣꯠꯀꯦ ꯑꯗꯨꯃꯥꯏꯅ ꯌꯦꯡꯕꯗꯨꯗ ꯑꯩꯅ ꯀꯕꯛ ꯌꯦꯡ ꯗꯨꯗ ꯃꯣꯏꯒꯤ ꯐꯨꯜ ꯐꯣꯝ ꯍꯥꯏꯕꯗꯤ ꯑꯁꯝꯕꯤ ꯐꯣꯝꯗꯣ ꯎꯕ ꯑꯗꯨꯗꯣ ꯀꯩꯅꯣꯅ ꯐꯨꯜ ꯐꯣꯝꯗꯣ ꯑꯃꯨꯛ ꯍꯪꯕꯗꯨꯗ ꯑꯗꯨꯃꯥꯏꯅ ꯃꯣꯏ ꯃꯈꯣꯏꯒꯤ ꯑꯗꯨꯃꯥꯏꯅ ꯐꯣꯔꯁꯀꯤ ꯑꯗꯨꯒꯤ ꯏꯌꯥꯔꯒꯤ ꯇꯥꯏꯞꯇ ꯈꯔ ꯄꯟꯕꯩ ꯑꯗꯨꯃꯥꯏꯅ ꯍꯥꯏꯕ ꯑꯗꯨꯗ ꯑꯩꯅ ꯈꯪꯕ
ꯀꯩꯅꯣ ꯃꯥꯅ ꯍꯥꯏꯗ꯭ꯔꯤꯗꯨꯅꯣ
ꯈꯪꯗꯦ ꯑꯗꯩ ꯃꯥꯒꯤ ꯋꯥꯟ ꯑꯦꯛꯁ ꯕꯦꯠꯀꯤ ꯇꯧꯕꯗꯨꯃꯁꯨ ꯊꯕꯛꯇꯨꯕꯨꯗꯤ ꯍꯥꯏꯔꯦ ꯑꯗꯨꯗꯨꯒ ꯇꯣꯂꯣꯞ ꯀꯌꯥ ꯁꯥꯒꯦ ꯈꯣꯠꯀꯦ ꯍꯥꯏꯔꯒ ꯁꯨꯝ ꯈꯨꯝ ꯈꯨꯝꯗꯦ ꯍꯥꯏꯗꯤ ꯑꯗꯨ ꯁꯥꯏ ꯑꯗꯥ ꯁꯥꯏ ꯃꯥꯅ ꯑꯩ ꯌꯥꯎ ꯍꯥꯏꯕ ꯑꯩꯅ ꯌꯥꯎꯗꯧ ꯂꯩꯇꯦ ꯍꯥꯏꯕ
ꯃꯤꯃꯤ ꯑꯥꯄꯝꯕꯅꯦ
ꯎꯝ ꯑꯗꯨ ꯑꯗꯨꯃꯥꯏꯅ ꯁꯨꯝꯕ ꯊꯕꯛ ꯏꯪꯈꯥꯡꯒꯤ ꯃꯔꯝꯁꯤꯗꯅ ꯂꯣꯠꯂꯤꯕꯤ ꯇꯧꯋꯤ ꯃꯥꯜꯅꯦ
ꯎꯝ ꯍꯥꯢꯗꯣꯛꯄ ꯅꯨꯡꯉꯥꯏꯇꯦꯗ ꯇꯧ ꯑꯣꯢꯔꯝꯅꯤ
ꯈꯪꯗꯦ ꯑꯗꯨ ꯑꯣꯏꯔꯁꯨ ꯍꯥꯏꯗꯤ ꯁꯨꯝ ꯑꯗꯨꯅꯤ ꯑꯗꯥꯅꯤꯗ ꯈꯪꯉꯗꯤ ꯄꯨꯂꯞ ꯑꯣꯏꯔꯁꯨ ꯊꯥꯃꯤꯟꯅꯁꯤ ꯈꯣꯠꯁꯤ ꯑꯃ ꯇꯧꯁꯦ ꯑꯗꯥ ꯇꯧꯁꯦ ꯑꯗꯨꯝ ꯈꯟꯕ ꯍꯥꯏꯇꯥꯔꯦ ꯑꯩꯅ
ꯎꯝ
ꯑꯩꯅ
ꯑꯥꯌꯥ ꯈꯨ ꯎ ꯗ ꯒ꯭ꯔꯤꯟ ꯒ꯭ꯔꯤꯟ ꯀꯥ ꯂꯩꯔꯝꯃꯤ
ꯀꯩ ꯍꯥꯏꯅꯣ
ꯈꯨꯗꯁꯨ ꯈꯨꯗꯁꯨ ꯈꯨꯔꯥꯏꯗꯁꯨ ꯒ꯭ꯔꯤꯟ ꯀꯥ ꯂꯩꯔꯝꯃꯦ ꯍꯧꯖꯤꯛꯇ ꯍꯥꯞꯄꯦꯟ ꯁꯦꯠꯂ ꯀꯥꯟꯗ ꯈꯪꯉꯤ ꯈꯣꯡꯗꯤ ꯃꯊꯟꯗꯀꯣ ꯈꯨꯎꯒꯤꯁꯦ ꯈꯨꯔꯥꯏꯁꯤꯕꯨꯗꯤ ꯅꯍꯥꯟꯅꯦ ꯀꯔꯤꯅꯣꯃ ꯂꯧꯕ ꯃꯅꯤꯡꯗ ꯆꯪꯕꯗ ꯀꯩꯅꯣꯝꯇ ꯈꯦꯠꯈꯤꯕ ꯀꯩꯅꯣꯝ ꯇꯧꯕꯅꯦꯕ ꯑꯩꯁꯦ
ꯋꯥꯏꯁꯤꯟꯕ ꯍꯥꯏꯗꯣꯏꯔꯣ
ꯎꯠꯇꯦ ꯑꯗ ꯈꯣꯡꯁꯦ ꯀꯥꯟꯕꯗ ꯎꯒꯨꯝꯕ ꯑꯃ ꯐꯩ ꯂꯩꯔꯝꯕꯗ ꯁꯨꯃꯥꯏꯅ ꯈꯨꯔꯥꯏ ꯈꯦ ꯊꯕ ꯍꯥꯢꯇ
ꯑꯗꯣ ꯍꯣꯔꯦꯟ ꯁꯤꯁꯦ ꯂꯣꯏꯔꯒ ꯐꯣꯇꯣ ꯊꯥꯔꯣ ꯇꯥꯃꯣ ꯌꯦꯡꯒꯦ
ꯎꯝ
ꯀꯃꯥꯏꯅ ꯇꯧꯔꯤꯅꯣ ꯅꯪ ꯌꯦꯡꯒꯦ ꯕꯦꯠ ꯕꯦꯠ
ꯍꯣꯏ
ꯎꯝ
ꯑꯁ ꯇꯝꯅꯤꯡꯉꯛꯑꯦ ꯑꯩꯗꯣ
ꯎꯝ ꯑꯣꯅꯥ ꯅꯥꯗꯤ ꯅꯥꯗꯕ꯭ꯔꯕ ꯁꯨꯃꯥꯏꯅ ꯁꯨꯝ ꯂꯦꯡꯕꯤ ꯈꯣꯠꯄꯤ ꯇꯧꯕꯗꯗꯤ
ꯅꯥꯗꯦ ꯍꯧꯖꯤꯛ ꯒ꯭ꯔꯤꯟ ꯀꯥꯔ ꯃꯄꯥꯗꯨꯗ ꯃꯌꯥꯝ ꯀꯥꯕ ꯅꯠꯇꯦꯕꯀꯣ ꯃꯄꯥꯥꯟꯗ ꯈꯨꯠꯅ ꯀꯩꯅ ꯅꯩꯔꯀꯥꯟꯗ ꯅꯥꯕ ꯈꯨꯒꯤꯁꯤꯗꯤ ꯀꯩꯝ ꯅꯥꯗꯦ ꯅꯩꯔꯁꯨ ꯅꯥꯗꯦ ꯑꯃ ꯈꯨꯔꯥꯏꯁꯤꯅꯦ ꯑꯩꯅ ꯅꯥꯏ ꯍꯥꯏꯁꯦ
ꯎ ꯈꯨꯔꯥꯏꯅ ꯒ꯭ꯔꯤꯟ ꯈꯨꯅ ꯈꯔ ꯃꯣꯏꯒꯤ ꯑꯗꯨꯃꯥꯏꯅ ꯈꯦꯠꯄꯩ ꯇꯥꯏꯞ ꯇꯧꯕꯗ
ꯈꯨꯔꯥꯏꯅꯦ ꯈꯦꯠꯂꯦ ꯍꯥꯏꯁꯦ ꯈꯨꯔꯁꯤꯗꯨꯒꯤ ꯀꯥꯏ ꯍꯥꯏꯕ ꯑꯗꯣ ꯀꯩꯃꯥꯏꯅ ꯀꯥꯏꯅꯣꯗꯤ ꯈꯪꯗꯦ ꯍꯥꯏꯕꯥ
ꯎꯝ
ꯑꯌꯣ
ꯐꯦꯟꯗꯣ ꯈꯔ ꯅꯛꯅ ꯊꯥꯏꯔ ꯂꯥꯞꯅ ꯊꯥꯏꯔ
ꯃꯈꯣꯟ ꯇꯥꯕ ꯐꯔꯕ ꯍꯧꯖꯤꯛꯇꯤ
ꯈꯖꯤꯛ ꯈꯖꯤꯛ ꯄꯤꯛꯅ ꯄꯤꯛꯅ ꯇꯥꯕ ꯑꯗꯨꯗꯨꯒꯤꯗ
ꯎꯝ ꯁꯨꯝ ꯆꯥꯡ ꯑꯃ ꯉꯥꯍꯥꯟꯈꯩ ꯊꯥꯕ ꯑꯗꯨꯃꯥꯏꯅ ꯊꯥꯕ ꯋꯥꯟꯗꯅꯤ ꯊꯥꯏꯁꯦ
ꯎꯝ ꯑꯗꯨꯒ ꯂꯥꯞꯅ ꯊꯝꯕ
ꯊꯝꯗꯦ ꯀꯩꯁꯨ ꯆꯥꯡ ꯑꯃꯗ ꯑꯩꯈꯣꯏꯗ ꯉꯁꯥꯏ ꯅꯍꯥꯟꯒꯩ ꯊꯝꯕ ꯑꯗꯨꯃꯥꯏꯅ ꯑꯗꯨꯝ ꯊꯝꯃꯦ
ꯎꯝ ꯑꯗꯨꯗꯤ ꯏꯁꯄꯤꯠ ꯂꯩꯊꯕ ꯇꯥꯔꯦꯅꯦ ꯄꯥꯛ ꯇꯥꯗ꯭ꯔꯤꯁꯤꯗꯤ
ꯑꯁꯤ ꯋꯥꯟꯗ ꯑꯗꯨꯝ ꯊꯥꯏꯌꯦ ꯑꯩꯅ ꯊꯥꯕꯗꯗꯤ ꯁꯤ ꯁꯨꯝ ꯌꯥꯏꯑꯦꯕ ꯍꯥꯏꯗꯤ ꯀꯟꯅ ꯑꯗꯨꯝ ꯎꯪꯕꯅꯤꯅꯀꯣ
ꯎꯝ ꯑꯗꯨ ꯈꯪꯗꯦ ꯅꯍꯥꯟꯈꯩꯗꯤ ꯕꯨꯔꯨ ꯕꯨꯔꯨ ꯕꯨꯔꯨ ꯕꯨꯔꯨ ꯕꯨꯨꯔꯨ ꯇꯥꯗꯕꯁꯨ ꯌꯥꯎꯋꯦꯕ
ꯎꯝ ꯍꯣꯏ
ꯑꯗꯨꯗꯨꯒꯤ ꯋꯥꯅꯤꯗ ꯇꯝꯃꯣ ꯍꯥꯏꯗꯤ ꯐꯦꯟꯁꯦ ꯍꯥꯏꯗꯤ ꯁꯨꯝ ꯐꯦꯟ ꯑꯗꯨꯝ ꯊꯥ ꯂꯩ ꯃꯤꯁꯦ ꯌꯥꯝ ꯑꯦꯗꯤꯛꯇꯤꯞ ꯑꯣꯏꯕꯅꯦꯕ
ꯀꯅꯥꯅ ꯍꯥꯏꯕ
ꯑꯩꯅ ꯍꯥꯏꯕ ꯍꯥꯏꯗꯤ ꯎꯝ ꯑꯩꯈꯣꯏꯁꯦ ꯍꯥꯏꯗꯤ ꯐꯦꯟꯁꯨ ꯂꯩꯇꯦ ꯑꯗꯨꯗ ꯁꯥꯔꯁꯨ ꯑꯗꯨꯝ ꯕꯥꯏ ꯑꯦꯅꯤ ꯃꯤꯟꯁ ꯇꯧꯔꯒ ꯈꯥꯡꯕ ꯉꯥꯛꯇꯅꯦ ꯑꯩꯈꯣꯏ ꯏꯅꯥꯎ ꯀꯩꯀꯥ ꯑꯩꯈꯣꯏꯁꯦ
ꯑꯗꯨ ꯌꯥꯗꯕꯗꯣ ꯁꯦꯝꯖꯤꯜꯂꯣ ꯍꯥꯏꯔꯦ
ꯁꯦꯝꯕꯩꯗꯣ ꯁꯦꯝꯅꯤ ꯁꯦꯝꯅꯤ ꯁꯦꯝꯅꯤ ꯅꯣꯏꯅ ꯈꯪꯉꯣꯏ ꯑꯩꯅ ꯄꯨꯅꯤ ꯈꯣꯠꯅꯤ ꯑꯗꯨꯒ ꯑꯗꯨꯝ ꯁꯦꯝꯗꯦ
ꯅꯪ ꯆꯠꯂꯤꯁꯤꯡꯗꯨꯗ ꯑꯗꯨꯝ ꯁꯦꯝꯐꯝ ꯑꯃꯗ ꯀꯣꯛꯄꯤ ꯁꯦꯝꯍꯜꯂꯛꯀꯦ ꯂꯩꯇꯦ
ꯍꯥꯏꯗꯤ ꯑꯩꯈꯣꯏꯅ ꯈꯪꯉꯣꯏꯌꯦ ꯃꯣꯏꯅ ꯑꯗꯨꯃꯥꯏꯅ ꯍꯥꯏꯗꯧꯅꯦ ꯑꯩꯅꯁꯨ ꯈꯪꯗꯦ ꯀꯩꯗ ꯌꯥ ꯌꯥꯗ꯭ꯔꯤꯅꯣ ꯈꯣꯠꯇ꯭ꯔꯤꯅꯣꯗꯣ
ꯎꯝ
ꯑꯗꯨꯗꯨꯒꯤ ꯃꯣꯏꯅ ꯑꯣꯏꯅ ꯆꯠꯂ ꯁꯦꯝꯅꯤ ꯍꯥꯏꯔꯦ ꯑꯗꯣ ꯑꯗꯨꯝ ꯁꯦꯝꯅꯤ ꯁꯦꯝꯅꯤ ꯑꯗꯨꯝ
ꯀꯥꯂꯦꯟ ꯊꯥ ꯂꯣꯏꯈꯤꯗꯣꯔꯦ ꯍꯥꯏꯕ
ꯂꯣꯏꯗꯤ ꯂꯣꯏꯗꯧꯔꯦ ꯅꯣꯡ ꯑꯃꯨꯛ ꯇꯥꯔꯛꯑꯅꯤ ꯁꯤꯗꯩꯗꯤ ꯀꯥꯡ ꯑꯃꯨꯛ ꯌꯧꯔꯛꯄꯗꯩꯗꯤ ꯑꯗꯒꯤ ꯑꯃꯨꯛ ꯇꯞ ꯇꯞꯅ ꯑꯃꯨꯛ ꯀꯧ ꯀꯧ ꯏꯪꯒꯦ ꯏꯪꯒꯦ ꯈꯔꯛꯑꯅꯤ
ꯎꯝ ꯑꯗꯨ ꯃꯊꯪ ꯆꯍꯤ ꯇꯥꯔꯅꯤ ꯐꯦꯟꯗꯣ ꯃꯊꯪ ꯆꯍꯤꯗ ꯁꯦꯝꯕ ꯇꯥꯔꯅꯤ ꯍꯥꯏꯕ ꯐꯦꯟꯗꯣ
ꯎꯝ ꯅꯠꯇ꯭ꯔꯒꯅ ꯏꯪꯊꯝꯊꯥꯗ ꯑꯣꯏꯅ ꯍꯨꯝꯕꯒꯤ ꯑꯣꯏꯅ ꯁꯦꯝꯃꯁꯨ ꯌꯥꯏ
ꯎꯝ ꯍꯨꯝꯃꯥꯅꯤ ꯅꯪꯅꯥ ꯑꯣꯏꯅ
ꯑꯗꯣ ꯑꯗꯣ ꯑꯃꯍꯥꯅꯤꯅꯦ ꯏꯪꯊꯝꯊꯥ ꯍꯥꯏꯁꯦ ꯅꯨꯡꯊꯤꯟꯗꯤ ꯑꯗꯨꯝ ꯃꯩ ꯍꯧꯔꯤꯗꯨꯅꯤ
ꯎꯝ ꯅꯨꯡꯁꯥ ꯀꯨꯏꯅꯤ ꯌꯥꯗꯤ ꯁꯥꯗ꯭ꯔꯥ ꯍꯧꯖꯤꯛꯀꯥꯟꯁꯦ ꯁꯥꯕꯅ ꯍꯦꯜꯂꯕꯅꯦ
ꯎꯝ ꯑꯗꯨꯅꯦ ꯍꯥꯏꯁꯦ ꯏꯪꯕꯍꯥꯏꯗꯣ ꯀꯩꯝ ꯂꯩꯇꯕꯩ ꯇꯥꯏꯞ ꯇꯧꯁꯤꯜꯂꯛꯑꯕꯅꯤ ꯏꯪꯊꯝ ꯊꯥ ꯐꯥꯎꯗ ꯅꯨꯃꯤꯗꯥꯡ ꯅꯣꯡꯉꯥꯜꯂꯝ ꯅꯨꯃꯤꯗꯥꯡ ꯍꯧꯖꯤꯛ ꯍꯧꯖꯤꯛ ꯁꯥꯄꯠ ꯑꯗꯨꯝ ꯏꯪꯗ꯭ꯔꯕ
ꯏꯁ ꯅꯪꯁꯨ ꯅꯨꯡꯗꯥꯡꯗꯤ ꯈꯔ ꯏꯪꯕ
ꯑꯗꯨꯒ ꯅꯨꯡꯗꯥꯡ ꯍꯥꯏꯁꯦ ꯈꯔ ꯊꯦꯡꯖꯤꯜꯂꯛꯄ ꯀꯥꯟꯒꯤ ꯑꯥ ꯅꯣꯡꯉꯥꯜꯂꯝꯗꯥꯏ ꯈꯣꯠꯄꯒꯤ ꯇꯔꯥꯃꯥꯊꯣꯏ ꯕꯥꯔꯣ ꯑꯦ ꯍꯧꯖꯤꯛꯁꯦ ꯇꯔꯥꯃꯥꯊꯣꯏ ꯕꯥꯔꯣꯗꯨꯝ ꯇꯥꯗꯧꯔ ꯃꯥꯜꯂꯦ
ꯇꯥꯗꯣꯔꯦ ꯊꯦꯡꯉꯦ
ꯎꯝ ꯁ꯭ꯋꯥꯏꯒꯤ ꯇꯥꯎ ꯍꯣꯏ ꯇꯥꯝꯊꯣꯏ ꯕꯥꯔꯣ ꯁ꯭ꯋꯥꯏꯁꯤꯗ ꯃꯉꯥꯏꯔꯦ ꯈꯔ ꯏꯪꯁꯤꯜꯂꯛꯄ
ꯎꯝ
ꯑꯗꯨꯃꯥꯏꯅ ꯑꯗꯣ ꯍꯧꯖꯤꯛꯀꯥꯟꯗꯤ ꯌꯥꯝ ꯏꯪꯗ꯭ꯔꯦ
ꯅꯪꯁꯨ ꯇꯨꯝꯅꯤꯡꯉꯕ
ꯒꯝꯆꯟ
ꯑꯩ ꯇꯨꯝꯅꯤꯡꯉꯕꯅꯦ
ꯎꯝ ꯇꯝꯃꯣ ꯑꯗꯨꯝ ꯁꯤꯂꯣꯏ ꯑꯗꯨꯝ ꯇꯨꯝꯅꯕ ꯇꯧꯔꯁꯨ ꯌꯥꯗꯤ ꯌꯥꯏꯌꯦ ꯕꯦꯕꯤ
ꯎꯝ ꯇꯨꯝꯃꯁꯦ ꯀꯣꯛꯁꯦ ꯆꯤꯛ ꯆꯤꯛꯄꯩ ꯇꯥꯏꯞꯇ ꯑꯩ ꯁꯝꯖꯦ ꯉꯁꯥꯏ ꯑꯩ ꯂꯨꯖ ꯂꯣꯏꯗ ꯉꯥꯏ ꯀꯥꯟꯗ ꯒꯥꯔꯤ ꯃꯆꯥ ꯇꯣꯡꯕꯒ ꯂꯣꯏ ꯐꯥꯔꯦ ꯑꯗꯒꯤ ꯑꯃꯨꯛ ꯍꯜꯂꯛꯑꯒ ꯑꯃꯨꯛ ꯍꯥꯠꯇꯕꯤꯗ ꯑꯃꯨꯛ ꯇꯨꯝꯁꯟꯕꯗꯣ ꯄꯨꯡ ꯄꯨꯟ ꯄꯨꯟꯂꯦ ꯍꯧꯖꯤꯇ ꯍꯥꯠꯄꯗꯗꯤ ꯂꯣꯏꯔꯦ ꯁꯝꯌꯥꯝꯃ ꯀꯦꯂꯦ ꯑꯗꯣ ꯑꯩ ꯊꯝꯃꯒꯦ ꯇꯨꯝꯅꯕ ꯇꯧꯔꯒꯦ
ꯍꯣꯏ ꯇꯝꯃꯣ
ꯎꯝ
ꯎꯝ ꯑ